ꯍꯥꯥ ꯨꯠ ꯃꯣꯔꯅꯤꯡꯡ ꯑ ꯇꯄꯣ
ꯇꯥꯏꯌꯦ ꯇꯥꯏꯌꯦ
ꯑꯣ ꯀꯩꯗꯧꯔꯃꯤ ꯑꯩ ꯆꯥꯔꯦ ꯐꯝꯃꯝꯕꯅꯦ ꯅꯪꯗꯤ
ꯎꯝ ꯑꯩꯁꯨ ꯆꯥꯛ ꯇꯧ ꯊꯤꯉꯥꯏ
ꯑꯣ ꯑꯗꯣ ꯑ ꯀꯔꯤꯃꯥꯏꯅ ꯆꯥꯔꯒꯦ ꯉꯁꯤꯗꯤ
ꯍꯋꯥꯏ ꯆꯥꯏ ꯍꯋꯥꯏ
ꯑꯣ ꯌꯥꯝ ꯍꯥꯎꯕ ꯁꯥꯥ ꯍꯖꯒꯦ ꯎꯝ ꯑꯪ ꯉꯁꯤ ꯀꯔꯤ ꯄ꯭ꯂꯥꯟ ꯂꯩꯕ ꯉꯁꯤꯒꯤꯗꯤ
ꯄ꯭ꯂꯅ ꯍꯥꯏꯗꯤꯦ ꯑꯩꯗꯤ ꯑꯗꯨꯝ ꯍꯧꯖꯤꯛꯄꯨꯗꯤ ꯉꯥꯏꯍꯥꯛꯇꯪ ꯕ꯭ꯔꯦꯦꯛ ꯊꯥꯏ ꯉꯥꯏꯍꯥꯛ ꯑꯩꯒꯤꯗꯤ ꯂꯥꯏꯔꯤꯛ ꯑꯥ ꯑꯗꯨ ꯅꯠꯇ ꯀꯅ
ꯀꯔꯤ ꯕ꯭ꯔꯗꯔꯁ ꯀꯔꯤ ꯍꯣꯠꯅꯕꯤꯔꯤꯕꯅꯣ ꯀꯔꯤ ꯑꯦꯛꯖꯥꯝ ꯊꯥꯗꯣꯏꯅꯣ ꯉꯇꯪ ꯊꯝꯕꯤꯌꯣꯅꯦ
ꯑꯩ ꯕꯦꯡꯀꯤꯡꯒꯤ ꯑꯣꯏꯅ ꯑꯦꯛꯖꯥꯝ ꯄ꯭ꯔꯤꯄꯦꯔꯦꯁꯟ ꯇꯧꯕꯅꯤꯅ
ꯑꯣ ꯔꯦꯡꯀꯤꯡꯒꯤ ꯍꯟꯗꯛ ꯑꯥꯏꯕꯤ ꯄꯤ ꯑꯦꯁꯀꯤ ꯊꯣꯛꯈ꯭ꯔꯦꯀꯣ
ꯑꯕꯤ ꯄꯤꯁꯣꯛꯈ꯭ꯔꯦ
ꯎꯝꯁꯣꯛꯈ꯭ꯔꯦ ꯐ꯭ꯔꯦꯁꯔ ꯑꯣꯏꯗꯣꯏꯔꯥ ꯀꯩ ꯆꯍꯤ ꯀꯌꯥ ꯁꯨꯔꯕꯅꯣ ꯍꯥꯏꯗꯤ
ꯑꯩ ꯑꯅꯤꯔꯛ ꯊꯥꯈ꯭ꯔꯦ ꯍꯟꯗꯛ ꯑꯍꯨꯝꯂꯛ ꯁꯨꯗꯤꯟ
ꯎ ꯍꯅꯗꯤ ꯐ꯭ꯔꯤꯒꯒꯥꯗꯤ ꯀꯠꯄ ꯈꯣꯠꯄ ꯌꯥꯎꯔꯈꯤꯕ꯭ꯔꯥ ꯀꯃꯥꯏꯅ ꯇꯧꯕꯅꯣ
ꯗꯤ ꯂꯥꯟꯈ꯭ꯔꯦ ꯀꯥꯛꯇꯤꯡ ꯂꯥꯡꯈ꯭ꯔꯦ ꯄꯤ ꯍꯟꯗꯛꯇꯤ ꯄꯤꯌꯣꯅꯕ ꯍꯟꯗꯛꯇꯤ ꯑꯍꯥꯟꯕꯗ ꯊꯥꯗꯣꯏꯁꯨ
ꯑꯣ
ꯏꯁ ꯀ ꯂꯥꯛ ꯀꯖꯤ ꯄ ꯂꯥꯡꯒꯦ
ꯑꯗꯣ ꯃꯦꯟꯁ ꯂꯩꯍꯧꯕ ꯑꯣ ꯌꯥꯝ ꯂꯨ ꯄ꯭ꯔꯥꯏꯁꯁꯦ ꯍꯥꯏꯗꯤ ꯄ꯭ꯔꯤꯒ ꯃꯦꯟꯁꯦ ꯑꯃꯈꯛ ꯈꯦꯠꯅꯕ꯭ꯔꯥ
ꯑꯥ ꯃꯦꯟꯁꯇꯗꯤ ꯂꯨꯏ ꯍꯥꯏꯗꯤ ꯀ꯭ꯂꯥꯛꯅ ꯑꯃꯨꯛ ꯍꯦꯟꯅ ꯀꯝꯄꯤꯇꯤꯇꯤꯞ ꯋꯥꯡꯉꯦꯕ
ꯍ
ꯀ꯭ꯂꯥꯕ ꯍꯥꯏꯔꯗꯤ ꯃꯥꯏ ꯃꯥꯏ ꯔꯤꯖꯟ ꯏꯁꯇꯦꯠ ꯏꯁꯇꯦꯠꯇꯣ ꯀꯩꯅꯣ ꯇꯧꯔꯛꯇꯣꯏꯅꯤꯅ ꯀꯝꯕꯤ ꯇꯧꯔꯛꯇꯣꯏꯅꯤꯅ
ꯍꯣꯏ
ꯑꯗꯨꯅ ꯄꯤꯌꯁꯤꯅ ꯑꯃꯨꯛ ꯏꯟꯗꯤꯌꯥ ꯄꯨꯝꯕꯅꯦꯕ ꯑꯗꯨ
ꯎꯝ ꯀ꯭ꯂꯒꯅ ꯍꯥꯏꯦꯅ ꯎꯝ ꯑꯗꯨꯒ ꯀꯩꯅꯣꯁꯨ ꯌꯥꯝ ꯉꯒꯅꯤ ꯀꯠꯣꯞꯁꯨ ꯌꯥꯝ ꯉꯝꯒꯅꯤ ꯀꯣ
ꯎꯝ ꯀꯩꯅꯣ ꯋꯥꯡꯉꯦ
ꯈꯤꯇꯪꯁꯨ ꯂꯦꯚꯦꯜꯗꯨꯅ ꯗꯥꯎꯟ ꯑꯣꯏꯔꯦ ꯑꯗꯒꯤꯗꯤ ꯀꯝꯄꯤꯇꯤꯁꯟꯗꯨꯅ ꯇꯧꯔꯕꯗꯨꯒꯀꯣ
ꯎꯝ ꯀꯔ ꯋꯥꯡꯒꯦꯗ ꯋꯥꯉ
ꯎꯝ ꯌꯥꯏ ꯌꯥꯏ
ꯎꯝ ꯚꯏꯇꯔꯗꯤ ꯀꯩ ꯀꯩ ꯇꯧꯔꯤꯒꯦ
ꯑꯩ ꯌꯨꯝꯗ ꯂꯩꯀꯣ ꯍꯧꯖꯤꯛꯄꯨꯗꯤ ꯑꯗꯣ ꯑꯩꯁꯦ ꯀꯩꯅꯣ ꯇꯧꯕꯅꯦ ꯑꯩꯁꯨ ꯁꯤꯚꯤꯜ ꯁꯥꯔꯚꯤꯁ ꯇ꯭ꯔꯥꯏ ꯇꯧꯁꯤꯔꯥꯅꯀꯣ ꯑꯗꯨꯝ ꯈꯔ ꯌꯦꯡꯦꯀꯣ ꯎꯝ ꯑꯗꯨ ꯌꯦꯡꯗꯤ ꯑꯩ ꯀꯣꯆꯤꯡꯕꯨꯗꯤ ꯂꯧꯗꯕꯀꯣ ꯑꯩ ꯃꯦꯇꯔꯤꯌꯦꯜ ꯈꯔ ꯏꯁꯥꯅ ꯇꯧꯔꯒꯀꯣ
ꯌꯥꯏ ꯌꯥꯏ ꯑꯗꯨꯁꯨ ꯏꯁꯥꯅ ꯁꯦꯜꯞ ꯏꯁꯇꯗꯤ ꯇꯧꯔꯁꯨ ꯑꯩ ꯀꯩꯅꯣ
ꯎꯝ ꯑ ꯑꯗꯨꯃꯥꯏꯅ ꯇꯧꯔꯦ
ꯑꯗꯨꯅꯦ ꯑꯗꯣ ꯀꯔꯤ ꯀꯔꯤ ꯍꯥꯏꯗꯤ ꯁ꯭ꯀꯨꯜꯅ ꯀꯥꯏꯗ ꯇꯝꯃꯛꯄ ꯕ꯭ꯔꯗꯔꯁꯤꯅ
ꯑꯩ ꯀ꯭ꯂꯥꯁ ꯇꯦꯟꯕꯨꯗꯤ ꯊꯧꯕꯥꯜ ꯇꯝꯃꯦꯑꯦ
ꯎꯝ
ꯅ ꯁꯁꯤꯤ ꯇꯥꯃꯦ
ꯑꯝ
ꯑꯗꯨꯒ ꯀꯣꯂꯦꯖꯅ ꯗꯤ ꯑꯦꯝ ꯀꯣꯂꯦꯖ ꯀꯃꯔꯁꯇ
ꯑꯣ ꯁ꯭ꯀꯨꯂꯤꯡꯁꯦ ꯃꯅꯤꯄꯨꯔꯗ ꯂꯣꯏꯁꯜꯂꯦꯕꯀꯣ
ꯑꯥ ꯄꯨꯂꯁꯂꯦ
ꯑꯗꯨꯗꯤ ꯆꯍꯤꯁꯤ ꯌꯥꯝꯃꯝꯈꯤꯔꯣꯏ ꯕ꯭ꯔꯗꯔꯒꯤꯁꯦ ꯅꯠꯇ꯭ꯔꯣ ꯑꯣ ꯈꯣꯏꯗꯤ ꯈꯔ ꯑꯣ ꯑꯩꯈꯣꯏꯅ ꯈꯔ ꯍꯜꯂꯦ ꯑꯗꯨꯗꯤ
ꯎꯝ
ꯎꯝ
ꯃꯗꯨꯗꯤ ꯃꯄꯥꯟ ꯇꯝꯃꯩꯔꯣ
ꯑꯩꯁꯦ ꯍꯣꯏ ꯑꯩꯗꯤ ꯀꯣꯂꯦꯖꯁꯦ ꯃꯄꯥꯟꯗ ꯇꯧꯋꯦ ꯕꯤ ꯑꯦꯁ ꯁꯤꯒ ꯃꯥꯁꯇꯔꯒꯣ ꯑꯔꯨꯅꯥ ꯆꯧꯗ ꯑꯗꯨꯒ ꯆꯍꯤ ꯃꯉꯥ ꯇꯔꯨꯛꯃꯨꯛ ꯗꯦꯂꯤꯗ ꯊꯕꯛ ꯇꯧꯔꯨꯔꯦ ꯑꯗꯨꯒꯗ ꯍꯂꯛꯄ ꯑꯃꯨ
ꯎꯝ
ꯑꯩꯁꯨ ꯅꯍꯥꯟ ꯀꯩꯅꯣꯒꯤ ꯑꯥꯏ ꯕꯤ ꯄꯤ ꯑꯦꯁ ꯏꯁꯄꯦꯁꯦꯂꯤꯁ ꯑꯣꯐꯤꯁꯔꯗꯣ
ꯑ
ꯀꯦꯅꯔꯥ ꯕꯦꯡꯒꯤ ꯑꯩ ꯈꯟꯈ꯭ꯔꯕꯅꯦ ꯑꯗꯨ ꯆꯠꯇꯕ ꯑꯩꯅꯀꯣ
ꯎꯝ
ꯑꯗꯣ ꯑꯩ ꯗꯦꯂꯤꯗ ꯑꯃ ꯑꯇꯣꯞꯄ ꯑꯣꯏꯅ ꯐꯪꯕ ꯑꯗꯨꯒꯤ ꯑꯩꯗꯣ ꯑꯗꯨ ꯃꯇꯝ ꯍꯥꯏꯗꯤ ꯑꯃꯨꯛꯇꯗ ꯑꯅꯤ ꯑꯣꯏꯔꯛꯄꯀꯣ ꯐꯪꯉꯛꯄ
ꯎꯝ ꯎꯝ
ꯑꯗꯨꯗꯅ ꯑꯩ ꯑꯃꯗ ꯑꯗꯨꯝ ꯊꯥꯗꯣꯛꯈ꯭ꯔꯕ ꯍꯥꯏꯇꯥꯔꯦ
ꯌꯥꯏꯗ ꯑꯗꯨꯁꯨ ꯑꯗꯨ ꯑꯩꯅ ꯄꯥꯝꯗꯨ
ꯍꯣꯏ ꯕꯦꯡꯀꯤꯡꯁꯦ ꯑꯩꯅ ꯈꯤꯇꯪ ꯀꯩꯅꯣ ꯇꯧꯕꯀꯣ ꯑꯗꯨꯒꯤ ꯑꯗꯣ ꯃꯤ ꯃꯤꯒꯤ ꯃꯈꯥ ꯄꯣꯜꯂꯦꯀꯣ ꯑꯩ ꯏꯁꯥꯒꯤ ꯍꯥꯏꯕ ꯋꯥꯅꯦꯀꯣ ꯁꯤ ꯍꯥꯏꯔꯦ ꯍꯥꯏꯗꯅ ꯕ꯭ꯔꯗꯔꯒꯤ ꯗꯤꯁꯀꯔꯦꯁ ꯇꯧꯕ ꯇꯧꯍꯟꯕ ꯅꯠꯇꯦꯀꯣ
ꯀꯔꯤꯝ ꯈꯟꯗꯦꯗ ꯑꯩꯗ ꯑꯩꯗꯤ ꯑꯗꯨꯝ ꯑꯄꯥꯝꯕꯅꯦ ꯕꯦꯡꯅ ꯍꯥꯏꯁꯦ ꯑꯩ ꯉꯁꯤꯐꯥꯎ ꯑꯦ ꯑꯦꯁ ꯑꯦ ꯁꯤ ꯇꯁ ꯇꯧꯗꯦꯕ
ꯎꯝ ꯑꯗꯨꯗꯗꯤ ꯑꯗꯨꯝ ꯑꯩ ꯑꯩꯈꯣꯏ ꯏꯁꯥꯅ ꯄꯥꯝꯕꯗꯣ ꯑꯗꯨꯒꯤ ꯑꯗꯨꯗ ꯁ꯭ꯇ꯭ꯔꯤꯝ ꯂꯥꯏꯟ ꯇꯧꯔꯒ ꯍꯦꯟꯅ ꯆꯠꯂꯗꯤꯦ ꯑꯗꯨꯅ ꯍꯦꯟꯅ ꯏꯐꯦꯛ ꯇꯤꯞ ꯑꯣꯏꯌꯦ ꯍꯥꯏꯕꯗꯤ ꯑꯃꯅ ꯂꯥꯝꯁꯟꯒꯅꯤ ꯑꯃ ꯂꯥꯝꯁꯟꯒꯅꯤ ꯇꯧꯕꯗꯣ ꯑꯗꯨ ꯃꯤ ꯀꯥꯡꯕꯨ ꯈꯔꯗꯤ ꯂꯩ ꯕ꯭ꯔꯥꯗꯔꯒꯨꯝꯕ ꯍꯣꯏꯅ ꯑꯃꯨꯛꯇ ꯍꯥꯏꯗꯤ ꯑꯃꯨꯛ ꯑꯃ ꯑꯃꯠꯇꯗ ꯑꯗꯨꯝ ꯐꯣꯀꯁ ꯇꯧꯕꯗꯨꯅ ꯍꯦꯟꯅ ꯍꯥꯏꯗꯤ ꯏꯐꯤꯁꯟ ꯑꯣꯏꯔꯛꯇꯣꯏꯅꯦꯕ ꯍꯌꯦꯉ ꯅꯠꯇ꯭ꯔꯣ ꯑꯃ ꯂꯥꯡꯝꯒꯅꯤ ꯑꯃ ꯂꯥꯡꯝꯒꯅꯤ ꯇꯧꯕꯗꯨ ꯏꯁꯥꯗꯤ ꯑꯃꯗꯪ ꯑꯣꯏꯌꯦꯀꯣ ꯑꯗꯣ ꯗ꯭ꯔꯥꯏꯚꯔ ꯇ ꯇꯧꯋꯤꯗꯅꯀꯣ ꯑꯗꯣ ꯑꯦꯁ ꯑꯦꯁ ꯁꯤꯛꯁꯦ ꯑꯦꯗꯝ ꯁꯂꯦꯕꯁ ꯅꯦ ꯑꯦꯛꯖꯥꯝ ꯏꯁꯇꯥꯏꯜꯅꯦ ꯀꯣꯏꯁꯟꯅ ꯄꯦꯇꯔꯟ ꯌꯥꯝ ꯈꯦꯠꯅꯩꯌꯦꯕ ꯑꯗꯨꯅꯀꯣ ꯑꯗꯨꯅ ꯃꯗꯨꯗ ꯇꯧꯔꯤꯕꯅꯤ ꯍꯣꯏ ꯏꯁꯥꯅ ꯉꯝꯃꯒꯗꯤ ꯐꯩꯌꯨꯀꯣ ꯑꯗꯣ ꯅꯠꯇ꯭ꯔꯗꯤ ꯏꯁꯥꯅ ꯇꯁꯦꯡꯅ ꯁꯤ ꯄꯥꯝꯃꯦ ꯍꯥꯏꯕꯗꯨ ꯀꯩꯅꯣ ꯇꯧꯕ ꯉꯝꯗꯗꯤ ꯑꯃꯛꯇꯗ ꯑꯃꯨꯛꯇꯗ ꯍꯥꯏꯗꯤ
ꯃꯗꯨꯒꯤ ꯂꯥꯏꯟꯗꯨ ꯆꯠꯄꯗꯨꯅ ꯍꯦꯟꯅ ꯀꯥꯟꯅꯕ꯭ꯔꯅ ꯑꯗꯨꯝ ꯈꯜꯂꯦ ꯑꯩꯗ
ꯍ
ꯀꯔꯤ ꯁꯕꯖꯦꯛ ꯇꯧꯔꯛꯄꯅꯣ ꯕ꯭ꯔꯗꯔꯗꯦ
ꯀꯣꯂꯦꯖꯇꯗꯤ ꯀꯃꯔꯁ ꯑꯩ ꯀ꯭ꯂꯥꯁꯇ ꯂꯩꯕ ꯑꯩ ꯀꯥꯃꯔꯁ ꯂꯧꯔꯑꯦꯕ ꯂꯚꯦꯟ ꯇꯨꯋ ꯀꯃꯔꯁ ꯂꯧꯔꯦꯕꯣ ꯀꯃꯥꯔꯦ
ꯕ꯭ꯔꯗꯔꯒꯨꯝꯕꯁꯤꯅꯦ ꯕꯦꯡꯀꯤꯡ ꯆꯠꯀꯗꯧꯕꯁꯦ ꯔꯥꯏꯠ ꯀꯦꯟꯗꯤꯗꯦꯠ ꯑꯣꯏꯔꯦꯅꯦ ꯕ꯭ꯔꯗꯔ ꯑꯗꯨꯝ ꯈꯟꯕ ꯈꯟꯈ꯭ꯔꯗꯤꯀꯣ ꯑꯗꯨꯝ ꯑꯗꯨꯒ ꯅꯪ ꯅꯣꯂꯦꯖꯁ ꯍꯦꯟꯅ ꯂꯩꯒꯅꯤ ꯍꯥꯏꯕꯗꯤ ꯅꯪ ꯑꯗꯨꯒꯤ ꯃꯔꯝꯗꯀꯣ ꯑꯗꯒꯤꯗꯤ ꯏꯁꯥꯒꯤ ꯊꯕꯛꯁꯨ ꯑꯗꯨꯝ ꯑꯣꯏꯔꯛꯄꯅꯤꯅꯀꯣ ꯑꯩ ꯏꯁꯥꯅꯁꯨ ꯇꯝꯃꯛ ꯣ ꯁꯞꯖꯦꯛ ꯑꯣꯏꯕꯅꯤꯅꯕ
ꯎꯝ
ꯑꯗꯣ ꯐꯨꯠꯕꯣꯜ ꯋꯥꯔꯜ ꯀꯞꯇꯗꯤ ꯌꯦꯡꯗ꯭ꯔꯕꯣ
ꯌꯦꯡꯉꯦ ꯑꯩ ꯀꯩꯅꯣꯒꯤ ꯐꯦꯟꯅꯤ ꯉꯁꯤ ꯄꯣꯔꯇꯨꯒꯥꯟ ꯐꯦꯟꯅꯦꯕ ꯑꯗꯨꯅ ꯉꯁꯤꯗꯤ ꯌꯥꯝ ꯍꯔꯥꯎꯔꯦ
ꯂꯩꯍꯧꯒꯦ ꯇꯧꯕꯅꯦꯀꯣ ꯈꯤꯇꯪ ꯉꯥꯏꯔꯕꯅꯦꯀꯣ
ꯎꯝ
ꯗꯥꯎ ꯌꯥꯔꯣꯏꯅꯦ ꯌꯥꯏ ꯍꯥꯏꯇꯥꯔꯦ ꯑꯩꯁꯨ ꯌꯦꯡꯕꯨꯅꯦ ꯉꯁꯥꯏꯗꯣ
ꯎꯝ ꯌꯨꯝ ꯂꯨ ꯆꯨꯁꯜꯂꯛꯑꯦꯗ ꯑꯌꯥꯝꯅ ꯃꯥꯣ ꯊꯦꯡ ꯃꯊꯪꯗꯁꯨ ꯏꯁꯇꯦꯟ ꯅꯠꯇ꯭ꯔ ꯇꯥꯏꯗꯣ ꯂꯨꯕ ꯉꯥꯛꯇ ꯊꯦꯡꯅꯔꯦ ꯎ ꯂꯣꯏꯔꯝꯗꯥꯏ ꯍꯟꯗꯛꯇꯤ ꯃꯃꯥꯡꯗꯗꯤ ꯈꯔ ꯈꯦꯠꯅꯩꯌꯦ ꯍꯟꯗꯛꯅ ꯌꯥꯝ ꯍꯟꯗꯛꯅ ꯑꯃꯨꯛ ꯄꯣꯇꯣꯒꯜ ꯈꯨꯁꯥꯟꯅꯁꯤ ꯌꯥꯝ ꯋꯥꯕꯅ ꯁꯥꯥꯟꯗ꯭ꯔꯣ ꯃꯃꯥꯡꯗ ꯈꯔ ꯉꯅ ꯇꯥꯜꯂꯍꯧꯋꯤꯗꯅ ꯃꯪ ꯑꯃꯨꯛ ꯈꯔ ꯈꯔ ꯑꯗꯨꯝ ꯃꯣꯏꯁꯨ ꯀꯥꯗꯦ ꯌꯥꯗꯦ ꯃꯨꯛꯁꯨ ꯁꯥꯟꯅꯔꯦꯕ ꯅꯗꯤ
ꯍꯣꯏ ꯃꯃꯥꯡꯗ ꯀꯔꯝꯕ ꯏꯁꯇꯦꯁꯇ ꯂꯩꯍꯧꯒꯦ ꯒ꯭ꯔꯨꯞ ꯏꯁꯇꯦꯁꯇ ꯂꯩꯍꯧꯕ꯭ꯔꯣ
ꯃꯃꯥꯡꯁꯤꯦ ꯈꯔ ꯉꯟꯅ ꯂꯩꯍꯧꯕ ꯑꯃ ꯇꯥꯏꯞ ꯇꯧꯕꯅꯦ ꯃꯣꯔꯣꯛ ꯀꯣꯛꯈꯔꯣ ꯄꯥꯟꯅꯈꯤꯕꯗꯣ ꯀꯥꯎꯈ ꯑꯣꯏꯒꯅꯤꯅꯦ
ꯑꯗꯣ ꯉꯁꯤ ꯀꯩꯅꯣꯁꯨ ꯐꯖꯅ ꯁꯥꯕꯅꯤꯍꯦ
ꯀꯁꯦ ꯑꯗꯨ ꯁ
ꯀꯨꯔꯁꯤꯌꯥꯁꯨ ꯐꯖꯅ ꯁꯥꯟꯅꯩ ꯐꯖꯅ ꯁꯥꯕꯅꯦ ꯃꯣꯏꯅ ꯐꯖꯕ ꯄ꯭ꯂꯦꯗꯤ ꯐꯕ ꯍꯦ ꯅ ꯑ ꯇꯏ ꯁꯨ ꯀꯩꯖꯣ
ꯎꯝ ꯍꯧꯖꯩ ꯖꯦ ꯉꯁꯥꯏꯒꯤ ꯑꯃ ꯑꯣꯞꯁꯥꯏꯠ ꯇꯥꯈꯤꯕꯕꯗꯣ ꯑꯣꯞꯁꯥꯏꯠ ꯇꯥꯔꯝꯗ꯭ꯔꯗꯤꯀꯣ ꯕꯣ ꯆꯠꯆꯔꯒꯁꯨ ꯐꯖꯒꯗꯕꯅꯦ
ꯒꯣꯜꯗꯤ ꯐꯖꯩꯌꯦꯀꯣ ꯑꯗꯨꯏ ꯒꯣꯜꯗꯣ ꯅꯠꯇ꯭ꯔꯣ
ꯕꯣꯜ ꯅꯠꯇꯦ ꯀꯔꯝꯕ ꯔꯣꯅꯥꯜꯗꯣꯒꯤꯗ ꯅꯠꯇ꯭ꯔꯦ ꯍꯥꯏꯁꯦ
ꯃꯥꯅꯤ ꯃꯥꯅꯤ ꯉꯁꯤ ꯅꯠꯇ꯭ꯔꯣ ꯅꯍꯥꯟꯟ ꯂꯣꯛꯒ ꯁꯥꯟꯅꯕꯗꯨꯣ ꯅꯠꯇ꯭ꯔꯣꯍ ꯍꯥꯏꯁꯦ
ꯍꯣꯏ ꯑꯗꯨꯣ ꯃꯥꯅ ꯑꯃ ꯏꯁꯀꯣꯔ ꯇꯧꯋꯦꯅꯀꯣ ꯄꯦꯅꯥꯜꯇꯤ ꯅꯠꯇꯕ
ꯍꯣꯏꯅꯦ ꯄꯦꯅꯥꯜꯇꯤ ꯅꯠꯇꯕ ꯑꯃ ꯁꯀꯣꯔ ꯇꯧꯋꯤꯗꯅ ꯍꯣꯏ ꯂꯣꯏꯔꯝꯗꯥꯏꯗꯨꯅꯤ ꯍꯥꯏꯗꯤ ꯑꯃ ꯑꯦꯛꯁꯇ꯭ꯔꯥꯃꯤꯅ ꯍꯥꯞꯄꯇ ꯇꯧꯕꯗ ꯅꯠꯇ꯭ꯔꯣ ꯃꯥꯅꯤ ꯃꯥꯅꯤ ꯑꯗꯨꯗꯣ ꯍꯥꯏꯔꯤꯗꯨ ꯑꯦ ꯑꯗꯨꯗ ꯃꯥ ꯊꯦꯡꯉꯝꯗ꯭ꯔꯗꯤꯦꯕꯀꯣ
ꯎꯝ
ꯍꯥꯏꯗꯤ ꯅꯨꯡꯁꯤꯕ ꯀꯣꯅꯣꯗꯨꯗ ꯃꯣꯏꯗꯨ ꯁꯤꯨꯁꯨ ꯀꯩꯅꯣꯅꯤꯅꯀꯣ ꯅꯨꯡꯉꯥꯏꯇꯦ
ꯍꯣꯏ ꯏꯃꯣꯁꯅꯦꯜ ꯃꯣꯃꯦꯟ ꯅꯦꯅꯦ ꯍꯅꯤ ꯃꯥꯥꯛꯀꯤ ꯍꯥꯏꯗꯤ ꯃꯗ ꯑ ꯑꯔꯣꯏꯕ ꯑꯣꯏ ꯑꯗꯨꯅꯦ ꯍꯟꯗꯛꯅ ꯑꯗꯨꯅ ꯑꯩ ꯃꯕꯥꯅꯤ ꯊꯦꯡꯅꯔꯒ ꯀꯩꯅꯣ ꯇꯧꯕ ꯃꯇꯥꯡꯗꯣ ꯑꯩꯗꯤ ꯑꯃꯛ ꯍꯥꯏꯗꯤ ꯑꯩ ꯏꯁꯥꯗꯤ ꯃꯦꯗ꯭ꯔꯤꯠꯀꯤ ꯐꯦꯟꯁꯨ ꯑꯣꯏꯔꯛꯄꯅꯤꯅꯀꯣ
ꯎꯝ
ꯃꯦꯗꯦꯜ ꯗꯤꯐꯦꯟꯁꯨ ꯑꯗꯨꯝ ꯊꯥꯏꯅꯗꯒꯤ ꯇꯨ ꯊꯥꯎꯖꯟ ꯇꯦꯟ ꯑꯗꯨꯋꯥꯏꯗꯒꯤ ꯑꯣꯏꯔꯛꯄꯅꯤꯅ ꯀꯣ ꯌꯥꯝꯅ ꯀ꯭ꯂꯣꯁ ꯑꯣꯏꯕ ꯍꯥꯏꯇꯥꯔꯦ ꯍꯥꯏꯗꯤ ꯋꯥꯈꯜꯗꯀꯣ ꯑ ꯑꯅꯤꯃꯨꯛ ꯊꯦꯡꯅꯩ ꯅꯍꯥꯟꯁꯨ ꯖꯦꯝꯁꯀ ꯊꯦꯡꯅꯩ ꯗ ꯁꯥꯔ ꯍꯟꯗꯛꯀꯤ ꯔꯨꯇꯤꯟꯁꯤꯒꯣ ꯗꯁꯍꯥꯟ ꯅꯍꯥꯟ ꯨ ꯖꯦꯝ ꯁꯨꯗ꯭ꯔꯤꯒꯦꯁꯦ ꯊꯦꯡꯅꯩ ꯑꯗꯨꯅꯤꯠꯇꯨꯁꯨ ꯑꯗꯨꯝ ꯀꯩꯅꯣ ꯇꯧ ꯑꯗꯨꯕꯨꯗꯤ ꯑꯅꯤꯃꯛ ꯀꯥꯔꯁꯨ ꯄꯣꯔꯁꯨ ꯆꯪꯉꯦ ꯍꯥꯏꯔ ꯑꯗꯨꯝ ꯁꯥꯟꯅꯈ꯭ꯔꯦ ꯉꯁꯤꯗꯤ ꯑꯃꯨꯛꯀ ꯍꯦꯟꯅ ꯍꯥꯔꯠ ꯕ꯭ꯔꯔꯀꯤꯡ ꯑꯣꯏꯈ꯭ꯔꯦꯕ ꯍꯥꯏꯗꯤ ꯂꯩꯍꯧꯗꯣꯏꯅꯦꯕ ꯑꯃꯗꯤꯗ ꯅꯠꯇ꯭ꯔꯥ
ꯃꯥꯅꯦ ꯃꯥꯅꯦ ꯁꯤ ꯑꯗꯨꯨꯃꯥꯏꯅ ꯇꯧ ꯊꯦꯡꯉꯝꯗ꯭ꯔꯗꯤꯀꯣ ꯆꯪꯖꯔꯕꯅꯦꯕ ꯑꯗꯨꯝ ꯌꯥꯔꯕꯅꯦꯕ ꯍ ꯇꯃ
ꯑꯗꯨꯗꯅ
ꯑꯩ ꯄ꯭ꯔꯣꯇ ꯑꯣꯏꯅꯈꯛ ꯌꯦꯡꯉꯤꯗ ꯑꯇꯩ ꯃꯇꯝ ꯑꯇꯩ ꯕꯣꯟ ꯌꯦꯡꯗꯦ ꯎꯝ ꯐꯖꯦ ꯐꯖꯦ ꯑꯩ ꯃꯊꯪꯒꯤ ꯗꯦꯠ ꯁꯚꯦꯟꯃꯨꯛ ꯉꯥꯏ ꯑꯇꯩꯗꯤ ꯌꯦꯡꯅꯤꯡꯗꯕ ꯅꯠꯇꯕ ꯔꯦꯁꯄꯦꯛ ꯇꯧꯗꯕ ꯅꯠꯇꯕ ꯕꯣꯠ ꯌꯦꯡꯕꯗ ꯌꯥꯝꯅ ꯍꯥꯏꯗꯤ ꯍꯣꯏ ꯃꯇꯝꯗꯣ ꯍꯣꯏꯒꯗꯤ ꯆꯥꯟꯅꯗꯦꯅ ꯌꯥꯝꯌꯥꯝꯅ ꯑꯍꯤꯡꯒꯨꯝꯕ ꯍꯣꯏ ꯑꯍꯤꯡꯒ ꯑꯌꯨꯛꯀ ꯌꯥꯝ ꯇꯥꯒꯟꯗ꯭ꯔꯣ ꯑꯗꯨꯅ ꯇꯨꯝꯕꯗ ꯌꯥꯝ ꯍꯥꯏꯗꯤ ꯁꯦꯗꯨꯜꯁꯦꯄꯗ ꯌꯥꯝꯨꯛ ꯀꯥꯏꯌꯦꯦꯕ ꯑꯗꯨꯅ ꯑꯩꯅ ꯄꯣꯇꯣꯟꯈꯛ ꯌꯦꯉ
ꯎꯝ
ꯃꯊꯪ ꯏꯁꯄꯦꯟꯒꯅ ꯑꯃꯨꯛ ꯀꯃꯥꯏꯅ ꯁꯥꯟꯅꯔꯛꯀꯅꯣꯪꯁꯦ ꯎꯝ
ꯎꯝ ꯍꯧꯖꯤꯛꯀꯤꯁꯤ ꯑꯁ ꯑꯩꯗꯤ ꯐ꯭ꯔꯥꯟꯁꯀꯁꯨ ꯅꯑꯍ ꯐ꯭ꯔꯥꯟꯁ ꯏꯝꯕꯥꯄꯦꯁꯦ ꯃꯥꯁꯦ ꯑꯗꯨꯝ ꯌꯥꯏꯅꯦ ꯋꯥꯔꯜ ꯀꯞꯇꯗꯤꯀꯣ
ꯌꯥꯏ ꯍ ꯌꯥꯏ
ꯎꯝ ꯑꯗꯣ ꯍꯧꯖꯤꯛ ꯀꯟꯇꯦꯟꯗꯔꯅꯤꯅꯦ ꯒꯣꯜꯗꯟ ꯕꯨꯠꯀꯤ
ꯁꯥꯥꯁꯨ ꯊꯦꯡ ꯊꯦꯡꯅ ꯆꯦ ꯊꯦꯡꯅꯗꯕꯁꯨꯏ ꯈꯪꯗꯦ ꯀꯣ
ꯖꯔꯃꯅꯤꯁꯤꯦ ꯊꯣꯛꯈ꯭ꯔꯕꯣ
ꯔꯃꯅꯤ ꯑꯇꯥ
ꯂꯩꯀꯣ ꯍꯥꯎ ꯇꯈ꯭ꯔꯦ
ꯎꯝ ꯉꯍꯥꯗ ꯑꯃꯨꯛ ꯉ
ꯝꯅꯤ ꯑꯋꯥ ꯇꯈ꯭ꯔꯦ ꯑꯩꯗꯤ ꯇꯥꯗꯕ꯭ꯔꯅ ꯈꯟꯕꯅꯤꯅꯦ
ꯔ ꯇꯥꯔ ꯍꯥꯔꯒꯃꯒ
ꯃꯣꯏꯒꯤ ꯄ꯭ꯂꯦꯗꯣ ꯍꯟꯗꯛ ꯑꯁ ꯈꯪꯗꯦꯗ ꯍꯥꯏꯗꯤ ꯃꯇꯝ ꯑꯃꯗꯗꯤ ꯐꯖꯅ ꯐꯖꯅ ꯐꯖꯔꯃꯅꯤꯍꯌꯦ ꯖꯔꯃꯅꯤꯁꯤꯕ ꯍꯧꯖꯤꯛ ꯈꯪꯗꯅꯤ ꯍꯧꯖꯤꯛꯀꯥꯟꯒꯤ ꯈꯤꯇꯪ ꯃꯣꯏ
ꯍꯧꯖꯤꯛ ꯖꯨꯅꯤꯌꯔ ꯀꯝꯕꯨꯁꯦꯀꯣ ꯃꯣꯏ ꯔꯤꯄ꯭ꯂꯦꯁꯦ
ꯃꯤ ꯖꯔꯃꯅꯤ ꯍꯥꯏꯔꯅꯤ
ꯎꯝ ꯑꯩꯗꯤ ꯊꯥꯏꯅꯗꯒꯤ ꯖꯔꯃꯅꯤꯁꯤ ꯑꯗꯨ ꯁꯞꯄꯣꯔꯠ ꯇꯧꯔꯛꯄꯅꯤꯅꯀꯣ ꯑꯗꯨꯨꯝ ꯃꯣꯏꯒꯤ ꯄ꯭ꯂꯦꯗ ꯝ ꯈꯤꯇꯪ ꯌꯧꯗꯦꯕ ꯄꯣꯠꯇꯣ ꯊꯥꯏꯅ ꯃꯨꯂꯔ ꯍꯕ ꯃꯇꯝꯗꯀꯣ ꯀ꯭ꯂꯣꯁ ꯍꯣꯏ ꯃꯇꯝꯗ ꯍꯟꯗ
ꯍꯣꯏ
ꯑꯩꯈꯣꯏ ꯃꯇꯝꯗꯀꯣ ꯁꯋꯥꯁꯇꯔꯒ ꯑꯩꯈꯣꯏ ꯃꯇꯝꯗ ꯐꯖꯕꯅꯦꯕ ꯕꯣꯜꯁꯦ
ꯎꯝ
ꯑꯝꯗ ꯌꯎꯗꯦ ꯀꯩꯁꯨ ꯄꯣꯔꯇꯨꯒꯜꯒꯤ ꯀꯩꯅꯣꯗꯣꯡ ꯗꯤꯐꯦꯟꯁꯇꯤ ꯁꯨꯡꯌꯥ ꯌꯥꯗ꯭ꯔꯦꯗ ꯄꯣꯇꯨꯒꯣꯜꯗ ꯈ꯭ꯋꯥꯏ ꯌꯥꯗꯕꯁꯦ ꯗꯤꯐꯦꯟꯁꯅꯤꯀꯣ ꯗꯤꯐꯦꯟꯁ ꯃꯣꯏ ꯗꯤꯐꯦꯟꯁ ꯂꯤꯡꯍꯟꯗ꯭ꯔꯗꯤ ꯃꯊꯪ ꯃꯦꯆ ꯑꯗꯨꯝ ꯑꯩꯗꯤ ꯊꯥꯖꯗꯦ
ꯗꯤꯐꯦꯟꯁ ꯑꯗꯨꯝ ꯁꯣꯏꯑꯦꯕ ꯃꯣꯏ ꯑꯥ ꯑꯦꯇꯦꯛꯇꯤ ꯈꯔ ꯈꯔ ꯉꯝꯃꯦꯕꯀꯣ ꯑꯦꯇꯦꯛ ꯉꯝꯃꯒ ꯃꯥ
ꯀꯇ ꯈꯔ ꯉꯝꯃꯦ ꯃꯤꯠꯇ ꯑꯗꯨꯝ ꯍꯣꯏꯏ ꯌꯥꯝ ꯐꯖꯕ ꯕꯣ ꯑꯣꯏꯗꯤꯦ ꯗꯣꯣꯔꯁꯤꯝ ꯁꯅ ꯗꯤꯐꯦꯟꯁꯦ ꯃꯣꯏ ꯕꯣꯗꯤ ꯐꯥꯏꯠꯁꯨ ꯍꯩꯇꯦ ꯑꯗꯨꯒ ꯃꯣꯏ ꯍꯥꯏꯗꯤ ꯊꯤꯡꯕꯁꯨ ꯍꯩꯇꯦ ꯃꯣꯏꯁꯦ ꯑꯗꯨꯝ ꯐ꯭ꯔꯤ ꯊꯥꯗꯣꯛꯀꯅꯤꯀꯣ ꯑꯗꯨꯝ ꯁꯨꯠꯁꯦ ꯆꯥꯟꯁ ꯑꯗꯨꯝ ꯄꯤꯕꯅꯦ ꯍꯦꯛ ꯍꯦꯛ ꯀꯨꯝꯈ꯭ꯔꯕꯀꯣ ꯆꯥꯟꯁ ꯑꯗꯨꯝ ꯐꯪꯒꯗꯕꯅꯤ ꯁꯨꯠꯀꯤ ꯆꯥꯟꯁ ꯐꯪꯉꯦꯕ
ꯆꯨꯝꯃꯦ ꯑꯇꯣꯞꯄ ꯃꯤꯅ ꯄꯥꯏꯔꯛꯑꯗꯤ ꯐꯪꯉꯦꯕ ꯍꯥꯏꯗꯤ ꯄꯣꯔꯇꯨꯒꯜꯅ ꯏꯇꯦꯛ ꯆꯪꯕꯗꯗꯤ ꯍꯥꯏꯗꯤ ꯀꯃꯥꯏꯅꯤ ꯑꯦꯅꯤ ꯀꯟꯇ꯭ꯔꯤ ꯇꯥꯕꯗ ꯃꯣꯏꯗꯤ ꯑꯗꯨꯝꯗꯤ ꯚꯦꯟꯕꯥꯥꯏꯅ ꯇꯧꯗꯣꯏꯅꯦ ꯍꯥꯏꯗꯤ ꯑꯇꯣꯞꯄꯗꯨꯅ ꯑꯩꯈꯣꯏꯗ ꯑꯃꯨꯛ ꯑꯦꯇꯦꯛ ꯇꯧꯔꯛꯄꯗꯗꯤ ꯑꯗꯨꯝ ꯍꯣꯜꯂꯦꯕ ꯀꯤꯞꯄꯔ ꯃꯊꯪ ꯑꯗꯨꯝ ꯁꯤꯦꯟꯅꯕ ꯆꯥꯞꯇꯝ ꯇꯧꯍꯜꯂꯦꯕ
ꯑꯩ ꯉꯁꯤ ꯌꯦꯡꯕꯀꯣ ꯂꯣꯏ ꯍꯣꯏ ꯆꯦꯟꯊꯔꯛꯄ ꯈꯨꯗꯤꯡꯗꯣ ꯑꯗꯨꯝ ꯁꯨꯠ ꯐꯪꯕꯅꯦ ꯁꯨꯠ ꯐꯪꯕꯅꯦ
ꯉꯁꯤ ꯍꯈꯣꯏꯒꯗꯨꯅꯦ ꯀꯣ ꯑꯗꯨꯒꯅ ꯉꯁꯤꯁꯨ ꯀꯣꯏꯅꯔ ꯀꯌꯥꯅꯣꯅꯣ ꯀꯀꯥꯔꯗ ꯀꯣꯏꯅꯔꯗꯨꯗ ꯑꯗꯨꯝ ꯒꯣꯜ ꯑꯃ ꯑꯅꯤ ꯑꯗꯨꯝ ꯆꯠꯍꯧ ꯌꯥꯏ
ꯆꯠꯍꯧꯕ ꯌꯥꯕꯅꯤꯟꯗ ꯍꯦꯗꯤꯡ ꯑꯃꯅꯦ ꯄꯥꯟꯍꯧꯗꯕ ꯑꯃꯅꯦ ꯑꯌꯥ